ꯑꯩ ꯐꯥꯝꯃꯤꯌꯦ ꯅꯪꯗꯤ
ꯑꯩꯁꯨ ꯐꯝꯃꯤꯉꯦ ꯅꯪ ꯀꯩꯗꯧꯔꯒ ꯂꯩꯔꯝꯃꯤꯅꯣ
ꯑꯩꯗꯤ ꯐꯝꯔꯒ ꯅꯪꯒ ꯋꯥꯔꯤ ꯁꯅꯑꯦ
ꯑꯩꯗꯤ ꯐꯣꯟꯁ ꯌꯦꯡꯉꯒ ꯂꯩꯔꯝꯃꯤꯅꯦ ꯅꯪꯗꯤ ꯆꯥꯛ ꯆꯥꯔꯕꯣ
ꯑꯍꯣꯏ ꯑꯩ ꯆꯥꯔꯦ ꯑꯩꯌꯨꯒꯤ
ꯑꯣ ꯀꯔꯤ ꯌꯦꯦꯟꯖꯥꯡ ꯆꯥꯑꯒꯦ
ꯁꯦ ꯀꯔꯤ ꯍꯦꯟꯖꯥꯡꯔꯥ ꯑꯩ ꯀꯥꯎꯈ꯭ꯔꯦꯅꯦ ꯑꯩ ꯀꯣꯛꯗꯣ ꯌꯥꯗꯦꯕꯀꯣ
ꯑ ꯍꯋꯥꯏꯔꯣ
ꯍꯋꯥꯏ ꯅꯠꯇꯦ ꯇꯍꯦ ꯅꯠꯇꯦ ꯑꯂꯨꯅꯦ ꯑꯂꯨꯅꯦ ꯆꯨꯝꯃꯦ ꯆꯨꯝꯃꯦ ꯅꯪꯁꯨ ꯑꯂꯨ ꯆꯥꯕ꯭ꯔꯥ
ꯍꯣꯏ ꯑꯩꯁꯨ ꯑꯂꯨ ꯈꯟꯕ ꯑꯥꯂꯨ ꯆꯥꯒꯅꯤ ꯆꯥꯏꯑ ꯑꯩꯁꯨ ꯑꯥꯂꯨ ꯆꯥꯏ ꯎꯝ ꯍꯥꯎꯇꯦ ꯍꯥꯎꯗ ꯎꯝ ꯏꯟꯖꯥꯡꯗꯣ ꯍꯥꯎꯇꯕꯒꯤ
ꯌꯥꯝ ꯅꯣꯛ ꯀꯅꯨ
ꯑꯩ ꯍꯧꯖꯤꯛ ꯀꯗꯥꯏꯗ ꯂꯩ ꯈꯪꯕ꯭ꯔꯣ
ꯁꯤꯗ ꯂꯩꯌꯦ ꯑꯗꯨꯅꯤ
ꯑꯃ
ꯑꯩꯁꯨ ꯅꯣꯡꯃ ꯀꯣꯏꯕ ꯂꯥꯛꯀꯦ
ꯍꯣꯏ ꯂꯥꯛꯑꯣ ꯀꯣꯏꯕ ꯑꯩꯒꯤꯗ ꯍꯥꯏꯛꯇ ꯑꯗꯣ ꯅ ꯁꯥ ꯂꯩꯔꯗ ꯂꯥꯛꯑꯣ
ꯅꯪ ꯀꯔꯤ ꯁꯥ ꯆꯥꯅꯤꯡꯕ꯭ꯔꯥ
ꯎꯝ ꯍꯥꯏꯗꯤ ꯑꯣꯛꯁꯥ ꯆꯥꯅꯤꯡꯉꯦ ꯍꯣꯏ
ꯁꯥꯥꯗꯤ ꯆꯥꯗꯤ ꯍ ꯅꯪꯁ
ꯑ ꯑꯣ ꯁꯣꯔꯤ ꯁꯣꯔꯤ ꯅꯪ ꯑꯣꯁꯥ ꯆꯥꯗ꯭ꯔꯗꯤꯀꯣ ꯅꯪꯅ ꯆꯥꯕꯗ ꯌꯥꯝꯅ ꯍꯥꯎꯕ ꯑꯃ ꯂꯩꯔꯒ ꯂꯥꯛꯑꯣ
ꯑꯩꯗꯤ ꯁꯝꯐꯨꯠ ꯈꯛꯇ ꯆꯥꯏꯌꯦ
ꯆꯝꯐꯨꯠ ꯈꯛꯇ ꯆꯥꯏ ꯑꯗꯨꯗꯤ ꯌꯥꯔꯦ ꯅꯪ ꯅꯪ ꯆꯥꯗ꯭ꯔꯁꯨ ꯑꯩꯒꯤ ꯆꯥꯅꯕ ꯈꯔ ꯂꯩꯔꯛꯑꯣ ꯑꯥ ꯍꯣꯏ ꯈꯔ ꯈꯔꯗꯤ ꯆꯥꯅꯤꯡꯉꯦ ꯅꯪꯁꯨ ꯆꯥꯅꯤ ꯅꯪꯅ ꯆꯥꯅꯤꯡꯕ ꯆꯝꯐꯨꯠ ꯑꯃ ꯑꯩ ꯂꯩꯕꯤꯔꯒꯦ
ꯀꯩꯁꯨ ꯀꯥꯏꯗꯦ ꯅꯪ ꯑꯩꯩꯅꯒ ꯋꯥꯔꯤ ꯁꯥꯟꯅꯕ ꯌꯥꯝ ꯍꯔꯥꯎꯕ꯭ꯔꯥ
ꯍꯣꯏ ꯌꯥꯝꯅ ꯍꯔꯥꯎꯋꯦ ꯑꯦꯛꯁꯥꯏꯇꯦꯠ ꯌꯥꯝꯅ ꯑꯣꯏ
ꯅꯣꯛ ꯅꯣꯛꯂꯒ ꯂꯩꯗꯣ
ꯑꯍꯣꯏ ꯉꯁꯤꯅ ꯐꯥꯔꯁ ꯇꯥꯏꯝꯅꯦ ꯅꯪ ꯑꯩꯒ ꯇꯣꯛ ꯇꯧꯕ ꯐꯪꯕꯁꯦ ꯑꯗꯨꯒꯤ ꯑꯩꯗꯣ ꯌꯥꯝ ꯑꯦꯛꯁꯥꯏꯇꯦꯠ ꯑꯣꯏꯌꯦ
ꯑꯁ ꯑꯩꯁꯨꯅꯦ ꯑꯗꯨꯗꯤ ꯆꯞ ꯃꯥꯟꯅꯏꯌꯦ ꯑꯩꯈꯣꯏꯅꯦ ꯑꯩꯁꯨ ꯌꯥꯝ ꯍꯔꯥꯎꯋꯦ ꯅꯪ ꯉ ꯋꯥꯔꯤꯩ ꯁꯥꯟꯅꯕ ꯄꯥꯕꯁꯦ ꯑꯩꯒꯤꯗꯤ ꯌꯥꯝꯅ ꯂꯥꯏꯕꯛ ꯐꯕ ꯍꯥꯏꯕꯗꯨꯅꯦꯅꯦ ꯁꯣꯝꯗꯤ ꯌꯥꯝꯅ ꯐꯥꯎꯕ ꯃꯤ ꯑꯣꯏꯕꯅꯤꯅ ꯀ
ꯍꯣꯏ ꯃꯥꯅꯦ ꯑꯩ ꯅꯪꯅ ꯑꯗꯨꯃꯥꯏꯅ ꯕꯨ ꯊꯥꯒꯠꯄꯤꯕꯒꯤ ꯁꯣꯝꯕꯨꯁꯨ ꯑꯩꯅ ꯌꯥꯝꯅ ꯊꯥꯒꯠꯆꯔꯤ
ꯍꯣꯏ - ꯍꯣꯏ ꯑꯗꯨꯝ ꯑꯃ ꯑꯃꯕꯨ ꯊꯥꯒꯠꯂꯒ ꯂꯩꯔꯥꯁꯤꯀꯣ ꯫
ꯍꯣꯏ ꯀꯩꯁꯨ ꯀꯥꯏꯗꯦ ꯑꯁ ꯇꯨ ꯃꯤꯅꯤꯠꯁ ꯈꯛꯇ ꯍꯧ ꯍꯦꯟꯃꯟꯗꯔꯣ ꯑꯣ ꯁꯣꯔꯤ ꯕꯦꯕꯤ ꯑꯩꯅ ꯊꯕꯛ ꯑꯃ ꯆꯠꯄ ꯃꯇꯝꯗ ꯑꯩꯒꯤ ꯃꯇꯝ ꯑꯩꯗꯤ ꯃꯇꯝꯗꯣ ꯌꯦꯡꯉꯤꯕ꯫
ꯍꯣꯏꯕ ꯫ ꯑꯗꯣ ꯃꯈꯥ ꯇꯥꯔꯔꯣꯏꯁꯦ꯫
ꯅꯪ ꯏꯔꯨꯔꯣꯗꯔꯣ?
ꯑꯁ ꯏꯔꯨꯒꯅꯤ ꯑꯩꯗꯤ ꯉꯁꯥꯏꯁꯨ ꯂꯨꯏꯌꯦ ꯀꯩꯅꯣ ꯅꯪ ꯃꯅꯝ ꯅꯝ ꯊꯤꯕ꯭ꯔꯣ?
ꯌꯥꯝꯅ
ꯀꯩ ꯃꯅꯝ ꯆꯦꯟꯕ ꯃꯤ ꯃꯥꯜꯂꯤ
ꯆꯤ꯭ꯇꯔ ꯅꯪꯁꯨ ꯅꯨꯡꯉꯥꯏꯇꯦ ꯑꯗꯨꯃꯛꯗꯤ ꯍꯦꯟꯃꯟꯕ꯭ꯔꯣ ꯃꯤꯗꯤꯅꯦ ꯅꯪꯅ ꯑꯗꯨꯃꯥꯏꯅ ꯇꯧꯕꯒꯤ ꯌꯥꯗ꯭ꯔꯣ ꯅꯪꯅ ꯅ
ꯅꯪꯒꯤ ꯚꯣꯏꯁꯁꯨꯣ ꯃꯤꯅ ꯇꯥꯒꯦ- ꯇꯥꯒꯦ ꯍꯥꯏꯌꯦ ꯅꯪꯅ ꯅꯪꯒ ꯇꯣꯛ ꯇꯧꯕꯁꯦ
ꯅꯠꯇꯦ ꯅꯪꯅ ꯅꯣꯡꯃꯗ ꯏꯔꯨ ꯑꯅꯤꯔꯛ ꯏꯔꯨꯔꯤꯗꯣ ꯅꯪꯅ ꯊꯤꯕꯒꯤ ꯅꯠꯇ꯭ꯔꯣ ꯑꯗꯨꯒ
ꯑꯍ ꯅꯠꯇꯦ ꯑꯩꯗꯤꯀꯣ ꯅꯣꯡꯃ ꯗ ꯑꯅꯤꯔꯛ ꯏꯔꯨꯕꯗꯣ ꯑꯩꯒꯤ ꯏꯁꯥꯕꯨ ꯀ꯭ꯂꯤꯟ ꯑꯣꯏꯅ ꯅꯥꯟꯅ ꯊꯝꯅꯕꯒꯤꯅꯦ ꯫
ꯃꯤꯒꯤ ꯃꯃꯥꯡꯗ ꯊꯣꯛꯄ ꯌꯥꯗꯕꯒꯤ ꯅꯝꯊꯤꯃꯟꯕꯒꯤ ꯅꯠꯇ꯭ꯔꯥ ꯫
ꯅꯪ ꯆꯩ ꯆꯥꯒꯅꯤꯀꯣ ꯁꯤ ꯑꯩꯕꯨ ꯅꯪꯅ ꯃꯤꯒꯤ ꯃꯃꯥꯡꯗ ꯌꯣꯜꯂꯤꯕ꯭ꯔꯣ?
ꯑꯩꯈꯣꯏꯅꯤꯒꯤ ꯋꯥꯔꯤꯁꯤ ꯗ꯭ꯔꯕ
ꯅꯪ ꯑꯩ ꯅꯪꯉꯣꯟꯗ ꯋꯥꯔꯤ ꯑꯃ ꯂꯤꯕꯤꯒꯦ ꯅꯪ ꯇꯥꯔꯣ꯫
ꯌꯥꯏ
ꯑꯩ ꯅ ꯅꯪ ꯋꯥꯔꯤ ꯃꯨꯟꯅ ꯇꯥꯔꯣꯀꯣ ꯑꯗꯨ ꯍꯧꯖꯤꯛ ꯊꯥꯏꯅ ꯑꯩꯅ ꯃꯃꯥꯡꯉꯩꯗ ꯍꯅꯨꯕ ꯑꯃ ꯂꯩꯔꯝꯃꯤ ꯍꯅꯨꯕꯤ ꯑꯃꯒ ꯍꯅꯨꯕ ꯍꯅꯨꯕꯤꯁꯦ ꯃꯣꯏꯕꯥꯅꯤꯁꯦ ꯃꯣꯏꯕꯥꯅꯤ ꯈꯛꯇꯪ ꯂꯩꯌꯦ ꯫ ꯋꯥꯟ ꯚꯤꯂꯦꯖꯇ ꯑꯗꯣ ꯂꯩꯕ ꯀꯥꯟꯗ ꯍꯧꯖꯤꯛꯀꯤ ꯍꯅꯨ ꯍꯅꯨꯕꯒ ꯍꯅꯨꯕꯤꯒꯁꯦ ꯄꯥꯟ ꯊꯥꯌꯦ
ꯑꯥ
ꯍꯟꯅꯨꯕ ꯍꯟꯅꯨꯕꯤꯄꯥꯟ ꯊꯥꯕꯗꯣ ꯃꯣꯏꯕꯥꯅꯤꯒꯤ ꯃꯅꯥꯛꯇ ꯅꯣꯡꯃꯗꯤ ꯌꯣꯡ ꯑꯃ ꯂꯥꯛꯑꯦ ꯌꯣꯡꯒꯨꯝꯕ ꯂꯥꯛꯑꯒ ꯏꯄꯨ ꯏꯕꯣꯛ ꯅꯣꯏꯒꯤ ꯄꯥꯟꯗꯣ ꯑꯩ ꯑꯩ ꯍꯥꯏꯕꯤꯒꯦ ꯑꯗꯨꯃꯥꯏꯅ ꯊꯥꯒꯅꯣ ꯑꯗꯨꯃꯥꯏꯅ ꯊꯥꯔꯗꯤ ꯍꯧꯔꯔꯣꯏꯌꯦ ꯍꯥꯏꯌꯦ ꯑꯗꯨꯗ ꯍꯅꯨꯕ ꯍꯅꯨꯕꯤꯅ ꯍꯣꯏ ꯍꯥꯏꯌꯣ ꯀꯃꯥꯏꯅ ꯊꯥꯗꯣꯏꯅꯣ ꯍꯥꯏ ꯏꯄꯨ ꯏꯕꯦꯟ ꯅꯣꯏꯒꯤꯅ ꯊꯥꯔꯤꯕ ꯄꯥꯟ ꯈꯨꯊꯥ ꯑꯗꯨꯃꯥꯏꯅ ꯊꯥꯔꯗꯤ ꯍꯧꯔꯔꯣꯏ ꯄꯥꯟꯗꯣ ꯌꯥꯝꯅ ꯆꯥꯎꯅ ꯍꯧꯅꯉꯥꯏꯒꯤ ꯄꯥꯟ ꯃꯈꯈꯩꯗꯣ ꯂꯣꯏꯅ ꯐꯨꯠꯇꯣꯛꯑꯣ ꯍꯥꯏꯌꯦ ꯑꯗꯨꯒꯤ ꯄꯥꯟꯗꯣ ꯂꯣꯏꯅ ꯐꯨꯠꯇꯣꯛꯑꯦ ꯐꯨꯠꯇꯣꯛꯄ ꯂꯣꯏꯔꯒ ꯂꯥ ꯂꯥꯇꯣꯟ ꯑꯃꯗ ꯂꯣꯏꯅ ꯌꯣꯝꯁꯜꯂꯣ ꯌꯣꯝꯁꯜꯂꯒ ꯊꯥꯎꯋꯣ ꯑꯗꯨ ꯑꯣꯏꯔ ꯗꯤ ꯅꯣꯡꯉꯥꯜꯂꯒ ꯃꯌꯥꯝ ꯆꯥꯎꯔ ꯆꯥꯎꯔꯒ ꯄꯥꯟꯒꯅꯤ ꯍꯥꯏꯔꯗꯤ ꯍꯅꯨꯕ ꯍꯅꯨꯕꯤꯗꯣꯅ ꯌꯣꯡ ꯑꯅꯤꯗꯣ ꯌꯣꯡꯗꯣ ꯊꯥꯖꯔꯔꯕꯒꯤ ꯃꯣꯏꯕꯥꯅꯤꯅ ꯄꯥꯟꯗꯣ ꯂꯣꯏꯅ ꯐꯨꯠꯇꯣꯛꯑꯦ ꯂꯥ ꯂꯥꯇꯣꯟꯗ ꯌꯣꯝꯃꯦ ꯑꯗꯨꯒ ꯂꯥ ꯂꯥꯇꯣꯟꯗ ꯌꯣꯝꯕ ꯂꯣꯏꯔꯒ ꯊꯥꯔꯦ
ꯍꯣꯏ
ꯑꯗꯣ ꯊꯥꯕꯗꯒꯤꯗꯤ ꯍꯧꯖꯤꯛꯀꯤ ꯊꯥꯕ ꯊꯥꯕ ꯅꯨꯃꯤꯠꯀꯤ ꯅꯨꯡꯗꯥꯡꯗ ꯌꯣꯡꯁꯤꯡꯗꯣ ꯂꯣꯏꯅ ꯂꯥꯛꯑꯒ ꯈꯣꯒꯥꯏꯔ ꯍꯣꯒꯥꯏꯔꯒ ꯂꯣꯏꯅ ꯆꯥꯊꯣꯛꯈ꯭ꯔꯦ ꯃꯣꯏꯒꯤ ꯄꯥꯟꯁꯤꯡꯗꯣ ꯑꯗꯨꯒ ꯅꯣꯡ ꯉꯥꯂꯒ ꯃꯣꯏ ꯄꯈꯣꯛ ꯆꯥꯕ ꯌꯥꯗꯕ ꯄꯥꯡꯈꯣꯛꯇꯣ ꯂꯣꯏꯅ ꯊꯥꯖꯤꯜꯂꯝꯃꯦ ꯑꯗꯨ ꯌꯣꯡꯈꯩꯅ ꯑꯗꯨꯒ ꯄꯥꯟ ꯍꯥꯎꯕꯗꯨꯅ ꯆꯥꯊꯣꯛꯈ꯭ꯔꯦ ꯑꯗꯨꯒꯤ ꯅꯣꯡꯉꯥꯜꯂꯒ ꯍꯟꯅꯨꯕ ꯍꯅꯨꯕꯤꯅ ꯌꯦꯡꯕ ꯀꯥꯟꯗ ꯄꯥꯡꯈꯣꯛꯇꯣ ꯃꯌꯥꯝ ꯍꯧꯕꯒꯤ ꯃꯣꯏꯅ ꯍꯔꯥꯎꯔꯦ ꯑꯁ ꯑꯩꯈꯣꯏ ꯌꯣꯡꯅ ꯍꯥꯏꯕꯗꯣ ꯆꯨꯝꯃꯦ ꯑ ꯍꯅꯨꯕꯤ ꯍꯧꯒꯠꯂꯣ ꯄꯥꯟꯉ ꯄꯥꯟ ꯌꯥꯝꯅ ꯆꯥꯎꯔꯦ ꯍꯧꯔꯦ ꯍꯧꯔꯦ ꯍꯔꯥꯎꯔꯦ ꯍꯔꯥꯎꯔꯦ ꯑꯗꯨ ꯍꯔꯥꯎꯔꯒ ꯃꯣꯏꯅ ꯀꯩꯅꯣ ꯃꯣꯏꯅ ꯄꯥꯟꯗꯣ ꯍꯦꯛꯑꯦ ꯍꯦꯛꯑꯒ ꯍꯧꯖꯤꯛꯀꯤ ꯄꯥꯡꯈꯣꯛꯇꯣ ꯍꯦꯛꯑꯒ ꯃꯣꯏꯅ ꯊꯣꯡꯉꯒ ꯆꯥꯔꯦ ꯑꯗꯨꯗꯒꯤꯗꯤ ꯂꯦꯡꯉꯦ ꯈꯅꯥꯎꯗ ꯑꯗꯨꯒ ꯍꯅꯣ ꯍꯅꯨ ꯕ ꯀꯩꯗꯧꯔꯒꯦ ꯍꯅꯨꯕꯤ ꯍꯅꯨꯕꯤ ꯑꯩꯒꯤ ꯈꯅꯥꯎꯗꯣ ꯂꯦꯡꯉꯦ ꯍꯦꯟꯇꯥꯛꯄꯤꯌꯣ ꯍꯦꯟꯇꯥꯛ ꯍꯥꯏ ꯑꯗꯣ ꯍꯅꯨꯕꯤꯁꯨ ꯍꯅꯨꯕꯤꯗꯨꯅ ꯑꯩꯁꯨ ꯂꯦꯡꯉꯦ ꯍꯦꯟꯇꯥꯛ ꯄꯤꯌꯣ ꯍꯦ ꯍꯦꯟ ꯇꯥꯛ ꯂꯧꯔ ꯆꯥꯔꯦ꯫ ꯍꯦꯟꯇꯥꯛ ꯍꯥꯏꯕꯗꯤ ꯅꯣꯏꯅ ꯑꯃꯨꯛ ꯁꯦꯝꯕꯗꯣ꯫
ꯍꯥ
ꯅꯣꯏꯅ ꯁꯦꯝꯕꯗꯣ꯫
ꯑꯩꯈꯣꯏꯅ ꯁꯦꯝꯕ ꯀꯔꯤꯅꯣ ꯑꯩꯈꯣꯏꯅ ꯁꯦꯝꯕꯗꯤ꯫
ꯅ ꯍꯦꯟꯇꯥꯛ ꯍꯦꯟꯇꯥꯛ ꯑꯃ ꯉꯥꯔꯤ ꯐꯨꯃꯥꯏꯗꯣ ꯍꯦꯟꯇꯥꯛꯇꯣ꯫ ꯅꯣꯏꯅ ꯆꯥꯛꯀ ꯆꯥꯕꯗꯣ ꯍꯦꯟꯇꯥꯛ ꯆꯥꯗ꯭ꯔꯣ ꯅꯪ꯫ ꯑꯥ
ꯑꯣ ꯉꯥꯔꯤꯒꯨꯝꯕ ꯁꯣꯔꯤꯅ ꯄꯨꯔꯛꯄꯗꯨꯔꯣ ꯑꯣ ꯑꯣ ꯑꯣ꯫
ꯇꯦ ꯑꯗꯨꯕꯨ ꯁꯦꯝ ꯍꯥꯏꯗꯤ ꯃꯥꯟꯅꯒꯦ ꯇꯧꯕꯗꯣ꯫
ꯍꯣꯏ-ꯍꯣꯏ
ꯑꯗꯨꯒꯨꯝꯕꯗꯣ ꯑꯗꯨ ꯍꯦꯟꯇꯥꯥꯛ ꯀꯧꯋꯦ ꯑꯗꯨ ꯆꯥꯔꯒ ꯆꯥꯔꯗꯤ ꯐꯩꯌꯦ ꯂꯦꯡꯕꯗꯣ ꯑꯗꯨꯗꯨꯒꯤ ꯍꯦꯟꯇꯥꯛ ꯆꯥꯒꯦ ꯍꯦꯟꯇꯥꯛ-ꯍꯦꯟꯇꯥꯛ ꯂꯧꯔꯒ ꯆꯥꯏ꯫ ꯑꯗꯨꯒ ꯍꯅꯨꯕ ꯍꯅꯨꯕꯤꯁꯤꯅ ꯌꯣꯡ ꯃꯌꯥꯝꯗꯨꯅ ꯇꯧꯕ ꯁꯥꯎꯔꯒ ꯃꯣꯏꯅ ꯉꯥꯡꯉꯦ ꯑꯗꯨꯒꯤ ꯌꯣꯡ ꯃꯌꯥꯝꯅ ꯃꯣꯏꯕꯥꯅꯤꯕꯨ ꯐꯨꯒꯦꯅ ꯂꯥꯛꯑꯦ ꯐꯨꯒꯦ ꯂꯥꯛꯄ ꯀꯥꯟꯗ ꯍꯟꯅꯨꯕꯒ ꯍꯟꯅꯨꯕꯤꯒꯤ ꯆꯐꯨ ꯃꯅꯨꯡꯗ ꯂꯣꯠꯂꯦ ꯂꯣꯠꯂꯒ ꯑ ꯍꯅꯨꯕ ꯑꯩ ꯃꯣꯃꯣꯏ ꯌꯥꯝ ꯊꯣꯛꯅꯤꯡꯉꯦ ꯃꯣꯃꯣꯏ ꯈꯤꯇ ꯊꯣꯛꯀꯦ ꯑ ꯍꯅꯨꯕꯤꯅ ꯑ ꯍꯣꯏ ꯑꯗꯣ ꯇꯞꯅ ꯊꯣꯛꯑꯣ ꯍꯥꯏ ꯑꯗꯨꯒ ꯍꯣꯍꯣꯏ
ꯍꯥꯏꯔꯣ-ꯍꯥꯏꯔꯣ
ꯗ ꯍꯣꯏ ꯊꯣꯛꯀꯦ ꯈꯤꯇꯪ ꯊꯣꯛꯑꯦ ꯍꯥꯏꯔꯦ ꯄꯤꯡ ꯊꯣꯛꯑꯦ ꯑꯗꯨꯒ ꯍꯅꯨꯕꯤ ꯑꯩꯁꯨ ꯃꯣꯃꯣꯏ ꯌꯥꯝꯅ ꯊꯣꯅꯤꯡꯉꯦ ꯑꯩꯁꯨ ꯃꯣꯏ ꯈꯤꯇꯥ ꯊꯣꯛꯀꯦ ꯍꯣꯏ ꯇꯞꯅ ꯊꯣꯛꯑꯣ ꯍꯥꯏꯔꯦ ꯕꯥꯡ ꯍꯥꯏ ꯄꯣꯈꯥꯏꯔꯦ ꯑꯗꯨꯗꯒꯤꯗꯤ ꯌꯣꯡꯅ ꯃꯣꯏꯕꯨ ꯇꯥꯟꯅꯔꯦ
ꯑꯇꯩꯗꯤ
ꯑꯗꯨ ꯑꯗꯨꯒ ꯋꯥꯔꯤꯗꯣ ꯂꯣꯏꯈ꯭ꯔꯦ ꯅꯪꯒꯤ ꯋꯥꯔꯤ ꯑꯃꯨꯛ ꯂꯤꯔꯛꯑꯣ
ꯑꯩꯒꯤ ꯋꯥꯔꯤꯂꯣ
ꯑꯥ
ꯎꯝ ꯅꯣꯡꯃꯅꯦ ꯑꯦꯛꯖꯥꯝ ꯊꯥꯅꯤꯡꯉꯥꯏ ꯂꯩꯌꯦ ꯃꯦ ꯃꯤ ꯑꯇꯩꯗꯤ ꯅꯣꯔꯃꯦꯜ ꯉꯥꯛꯇꯅꯦꯕꯀꯣ ꯑꯗꯨꯒ ꯑꯗꯨ ꯅꯨꯄꯥ ꯑꯃꯗꯤ ꯌꯥꯝ ꯆꯥꯎꯋꯦ ꯍꯥꯏ ꯑꯗꯨꯒ ꯑꯦꯛꯖꯥꯝ ꯊꯥꯕ ꯀꯥꯟꯗ ꯑ ꯀꯇꯔ ꯁꯞꯄꯅꯔꯗꯣ ꯑꯗꯣ ꯂꯩꯇꯕꯒꯤ ꯃꯥꯗꯣ ꯁꯨꯔꯤꯗꯣ ꯄꯨꯔꯒ ꯂꯥꯛꯑꯦ ꯍꯥꯏꯌꯦ ꯁꯨꯔꯤꯗꯣ ꯄꯨꯔꯒ ꯂꯥꯛꯑꯒ ꯁꯨꯔꯤ ꯁꯨꯔꯤ ꯄꯦꯁꯤꯜ ꯁꯣꯏꯅꯤꯡꯉꯥꯏ ꯄꯦꯟꯁꯤꯜꯗꯣ ꯁꯥꯐꯅꯥꯔ ꯂꯩꯇꯕꯒꯤ ꯄꯦꯟꯁꯤꯜꯅ ꯁꯨꯔꯤꯅ ꯁꯣꯏꯅꯤꯡꯉꯥꯏ ꯄꯣꯔꯛꯑꯦ ꯑꯗꯨꯒ ꯑꯣꯖꯥꯅ ꯍꯪꯉꯦ ꯀꯔꯤꯒꯤꯅꯣ ꯏꯕꯨꯡꯉꯣ ꯅꯪꯗꯤ ꯑꯁꯤ ꯑ ꯌꯥꯝ ꯆꯥꯎꯕ ꯁꯨꯔꯤ ꯄꯨꯔꯛꯑꯒ ꯃꯥꯁꯨ ꯌꯥꯝ ꯆꯥꯎꯕꯅꯦꯕ ꯃꯥꯒꯤ ꯍꯛꯆꯥꯡꯗꯣ ꯃꯥꯒꯤ ꯕꯗꯤꯗꯣ ꯑꯗꯨꯒ ꯈꯣꯟꯗꯣ ꯌꯥꯝ ꯄꯤꯛ ꯄꯦꯟꯁꯤꯜꯁ ꯁꯣꯏꯅꯤꯡꯉꯥꯏꯅꯦ ꯍꯥꯏꯌꯦ-ꯍꯥꯏꯌꯦ ꯑꯗꯣ ꯑꯗꯨ ꯋꯥꯔꯤꯗꯨ ꯂꯣꯏ ꯑꯗꯣ ꯅꯪꯁꯦ ꯏꯔꯨꯟꯕ ꯈꯣꯠꯄ ꯇꯧꯔꯣ ꯌꯥꯔꯦꯀꯣ꯫
ꯌꯥꯗ ꯗꯦꯍꯦ ꯇꯥꯏꯌꯦ
ꯐꯔꯦ ꯑꯩ ꯏꯔꯨꯔꯒꯦ꯫
ꯏꯔꯨꯈꯤꯅꯨ‌ ꯉꯥꯏꯈꫭ꯫
ꯍꯥꯏ ꯃꯤꯅꯤ ꯁꯨꯔꯦ ꯊꯝ